ꯑ
ꯎꯝ
ꯇꯔꯔꯕꯣ
ꯑꯗꯔ
ꯑꯣ ꯑ ꯂꯧ
ꯑꯗꯨꯅꯦ ꯑꯗꯨ ꯇꯛꯄꯤꯣꯏꯁꯤ
ꯎꯝ ꯃꯁꯥ ꯑꯇ ꯀꯃꯥꯏꯔꯦ ꯑꯗꯨꯅꯦ ꯑꯩꯅ ꯀꯩꯒꯤꯅꯣ ꯑꯣꯏꯅ ꯈꯜꯂꯝꯃꯤꯅꯦ ꯂꯧꯒꯤ ꯀꯩ ꯍꯥꯏꯕꯅꯣ ꯅꯪꯅ ꯍꯥꯏꯈꯤꯕꯗꯣ
ꯑ ꯂꯧ ꯅꯨꯡ ꯀꯔꯤ ꯀꯔꯤ ꯍꯥꯏꯖꯤ ꯅꯣꯏ ꯂꯣꯏꯁꯤꯟꯈ꯭ꯔꯕ ꯈꯣꯠꯈ꯭ꯔꯕ ꯍꯥꯏꯅ ꯍꯪꯉꯤ ꯇꯧꯔ
ꯂꯧꯒꯤ ꯈꯔ ꯇꯧꯈꯤꯕ ꯍꯥꯏꯔꯒꯗꯤ ꯂꯣꯏꯁꯤꯟꯗꯧꯕꯁꯨ ꯈꯤꯇꯪ ꯋꯥꯠꯂꯤꯌꯦ ꯍꯥꯏꯗꯤ ꯍꯧꯖꯤꯛ ꯑꯩꯈꯣꯏꯅ ꯇꯧꯔꯤꯁꯤ ꯏꯁꯤꯡ ꯂꯩꯕ ꯌꯦꯡꯉꯦ ꯈꯔ ꯂꯩꯔꯕꯅꯤꯅ ꯍꯧꯖꯤꯛ ꯍꯥꯏꯗꯤ ꯅꯣꯡ ꯇꯥꯈꯤꯕꯅꯤꯅꯀꯣ ꯏꯁꯤꯡ ꯈꯔ ꯂꯩꯔꯕꯅꯤꯅ ꯑꯗ ꯑꯗꯨ ꯑꯗꯨꯗꯨꯗ ꯍꯥꯔꯗꯣ ꯍꯥꯟꯅ ꯆꯥꯏꯔꯦ ꯍꯥꯏꯇꯥꯔꯦ ꯀꯣ ꯑꯩꯈꯣꯏꯒꯤ ꯍꯥꯔꯁꯨ ꯆꯥꯏꯁꯤꯜꯂꯦ ꯑꯗꯒꯤ ꯀꯕꯣꯇꯥ ꯇꯧꯔꯒ ꯀꯩꯀꯩ ꯑꯩꯈꯣꯏꯒꯤ ꯈꯣꯏꯗꯣꯛꯑꯦ ꯈꯣꯏꯗꯣꯛꯑꯕ ꯃꯇꯨꯡꯗꯀꯣ ꯐꯧꯁꯦ ꯐꯧꯁꯦ ꯑꯩꯈꯣꯏꯒꯤ ꯆ ꯀꯩꯅꯣ ꯇꯧꯈ꯭ꯔꯦ ꯍꯥꯏ ꯐꯧ ꯍꯨꯟꯈ꯭ꯔꯦ ꯍꯥꯏ ꯇꯔꯦꯀꯣ ꯑꯗꯨꯒ ꯍꯧꯖꯤꯛꯁꯦ ꯃꯥꯏ ꯃꯇꯣꯟ ꯆꯣꯡꯉꯛꯄꯅꯦ ꯀꯔꯤꯅꯦ ꯇꯧꯕ ꯂꯣꯏꯔꯕ ꯃꯇꯨꯡꯗ ꯀꯩꯅꯣ ꯇꯧꯈꯤ ꯑꯗꯨꯏꯅꯦꯕ ꯑꯩꯈꯣꯏꯒꯤꯁꯦ ꯑꯩꯈꯣꯏꯒꯤ ꯀꯩ ꯍꯥꯏꯇꯥꯔꯦ ꯃꯇꯣꯟ ꯆꯣꯡꯉꯕ ꯃꯇꯨꯡ ꯃꯇꯨꯡꯗ ꯑꯩꯈꯣꯏꯒꯤ ꯈꯔ ꯋꯥ ꯑꯩꯈꯣꯏꯒꯤ ꯂꯩꯕꯥꯛꯀ ꯈꯔ ꯅꯞꯁꯤꯟꯅꯔꯕ ꯍꯥꯏꯒꯗ꯭ꯔꯥ ꯑꯩꯈꯣꯏꯒꯤ ꯆꯦꯁꯤꯜꯂꯒ ꯍꯧꯖꯤꯛꯇꯤ ꯈꯤꯇꯪ ꯊꯦꯡꯕ ꯃꯇꯝꯗ ꯁꯠ ꯁꯠ ꯂꯥꯎꯅ ꯂꯥꯛꯇꯣꯏꯅꯦꯕꯀꯣ ꯑꯩꯈꯣꯏꯒꯤ ꯃꯥꯏ ꯃꯔꯥꯗꯣ ꯃꯅꯨꯡ ꯆꯪꯁꯜꯂ ꯐꯖꯅ ꯂꯩꯔꯦ ꯍꯥꯏꯕ ꯀꯥꯟꯗꯗ ꯑꯩꯈꯣꯏꯒꯤ ꯎꯀꯥꯏꯁꯤꯡꯒꯤꯅꯦꯕ ꯎꯀꯥꯏ ꯆꯤꯡꯕꯁꯦ ꯌꯥꯝ ꯋꯥꯗꯤ ꯋꯥꯒꯟꯕꯅꯦꯕ ꯑꯗꯨꯅ ꯅꯨꯃꯤꯠ ꯑꯩꯈꯣꯏꯒꯤ ꯌꯥꯝꯗ꯭ꯔꯕꯗ ꯃꯔꯤ ꯃꯉꯥꯅꯤ ꯑꯗꯨꯝ ꯆꯪꯕꯅꯦꯕ ꯍꯥꯏꯗꯤ ꯂꯧ ꯈꯔ ꯑꯗꯨꯝ ꯍꯥꯏꯗꯤ ꯄꯥꯛ ꯆꯥꯎꯕꯅꯤ ꯀꯗꯨꯅ
ꯑꯣ
ꯋꯥꯗꯤ ꯋꯥꯕꯅꯦ ꯑꯗꯨꯒꯨꯝꯕꯗꯣ ꯍꯥꯏꯗꯤ ꯇꯧꯅꯤꯡꯗ꯭ꯔꯁꯨ ꯁꯨ ꯎꯄꯥꯏꯗꯤ ꯂꯩꯇꯕ ꯇꯧꯗꯣꯏꯅꯤ ꯍꯥꯏꯗꯤ ꯂꯧ ꯂꯣꯏꯗ꯭ꯔꯤꯕꯅꯤꯅꯀꯣ ꯍꯥꯏꯗꯤ ꯍꯧꯖꯤꯛꯁꯦ ꯑꯗꯨ ꯋꯥꯠꯂꯤꯅꯤ ꯑꯗꯨꯗꯒꯤ ꯈꯔ ꯈꯣꯠꯂꯛꯄ ꯁꯣꯡꯍꯟꯕ ꯍꯥꯏꯁꯦ ꯂꯤꯟ ꯂꯩꯗꯣꯏꯅꯦꯕ ꯀꯣ ꯑꯗꯨ ꯂꯤꯟ ꯂꯩꯇꯅꯕ ꯑꯗꯨꯒꯨꯝꯕꯗꯨꯣ ꯐꯖꯅ ꯀꯛꯊꯠꯇꯣꯏꯅꯤ ꯑꯗꯨꯒ ꯂꯧꯒꯤ ꯑꯗꯨꯃꯥꯏꯅ ꯀꯩꯅꯣ ꯇꯧꯔꯒ ꯑꯗꯨꯝ ꯈꯔ ꯈꯔ ꯑꯩꯈꯣꯏꯒꯤ ꯍꯤꯗꯥꯛ ꯀꯥꯞꯄꯅꯦ ꯀꯩꯅꯦ ꯈꯔ ꯑꯗꯨꯒꯨꯝꯕ ꯇꯧꯗꯣꯏꯅꯤꯅꯀꯣ ꯑꯩꯈꯣꯏꯒꯤ ꯃꯇꯤꯤꯟ ꯍꯤꯗꯥꯛ ꯑꯗꯨꯗꯒꯤ ꯅꯥꯄꯤ ꯍꯤꯗꯥꯛ ꯑꯗꯨꯗ ꯀꯥꯞꯈꯤꯗꯣꯏꯅꯦꯕ ꯑꯗꯨꯒ ꯈ꯭ꯋꯥꯏꯗꯩ ꯅꯨꯡꯉꯥꯏꯕ ꯃꯇꯥꯡ ꯑꯃꯁꯨ ꯍꯥꯏꯔꯒꯗꯤ ꯂꯧꯒꯤ ꯃꯇꯥꯡ ꯍꯥꯏꯦ ꯍꯥꯏꯇꯥꯔꯦꯀꯣ ꯑꯩꯈꯣꯏꯒꯤ ꯀ ꯎ ꯀꯩꯅꯣꯁꯦ ꯇꯧꯗꯣꯏꯅꯦ ꯍꯥꯏ ꯇꯔꯦ ꯑꯩꯈꯣꯏꯒꯤ ꯉꯥꯁꯦ ꯐꯥꯕꯒꯤ ꯑꯩꯈꯣꯏꯒꯤ ꯃꯥꯒꯤ ꯀꯩꯅꯣꯁꯦ ꯏꯁꯤꯡꯒꯤ ꯀꯩꯅꯣꯁꯤꯗ ꯊꯝꯗꯣꯏꯅꯦꯕ ꯑꯗꯨꯒ ꯉꯥ ꯃꯁꯥꯁꯦ ꯑꯩꯈꯣꯏꯒꯤ ꯉꯥ ꯆꯤꯔꯤꯌꯥ ꯑꯗꯨꯗꯒꯤ ꯐꯧꯧꯕꯣꯡ ꯉꯥꯒꯁꯦ ꯃꯌꯥꯝ ꯍꯥꯏꯗꯤ ꯑꯩꯈꯣꯏꯒꯤ ꯐꯥꯗꯣꯏꯅꯦꯕꯀꯣ ꯑꯗꯨ ꯍꯥꯏꯗꯤ ꯌꯥꯝ ꯅꯨꯡꯗꯤ ꯅꯨꯡꯉꯥꯏꯕꯅꯦ ꯍꯥꯏꯗꯤ ꯂꯧ ꯀꯩꯅꯣ ꯇꯧꯕꯁꯦ ꯑꯩꯈꯣꯏꯀꯣ ꯂꯧ ꯎꯕꯁꯤꯡꯁꯦ ꯋꯥꯗꯤ ꯋꯥꯔꯤꯕ ꯑꯗꯨꯕꯨ ꯑꯩꯈꯣꯏꯒꯤ ꯂꯩꯗꯅ
ꯏꯁꯥꯗ ꯅꯨꯡꯉꯥꯏꯖꯕ ꯃꯇꯝꯨ ꯌꯥꯎꯏꯅꯦꯕ ꯀꯣ ꯑꯗꯒꯤ ꯌꯥꯝ ꯋꯥꯠꯇꯤ ꯋꯥꯠꯂꯤꯌꯦ ꯂꯧꯒꯤ ꯀꯩꯅꯣꯁꯦ ꯀꯣ ꯍꯥꯏꯗꯤ ꯍꯥꯏꯗꯤ ꯑꯩꯈꯣꯏꯒꯤ ꯑꯩꯈꯣꯏꯒꯤ ꯅꯥꯄꯤ ꯊꯥꯔꯧ ꯍꯥꯏꯅ ꯂꯩꯕ ꯀꯩꯀꯩ ꯍꯥꯏꯇꯥꯔꯦ ꯣ ꯑꯩꯈꯣꯏꯒꯤ ꯐꯠꯇꯕ ꯀꯩ ꯀꯩ ꯅꯥꯄꯤ ꯑꯩꯈꯣꯏꯒꯤ ꯃꯥꯒꯤ ꯐꯧꯗ ꯌꯥꯝꯅ ꯐꯠꯂꯣꯏꯗꯕ ꯀꯥꯡꯒꯨ ꯍꯥꯏꯇꯥꯔꯦꯀꯣ ꯁꯤꯒꯨꯝꯕꯁꯦ ꯁꯤꯒꯨꯝꯕꯁꯦ ꯑꯩꯈꯣꯏꯒꯤ ꯍꯥꯠꯇꯣꯛꯀꯗꯣꯏꯅꯦꯕ ꯐꯧꯁꯦ ꯃꯣꯏꯅ ꯑꯗꯨꯗꯨꯅ ꯃꯅꯥꯛꯇ ꯂꯩꯕ ꯌꯥꯗꯅ ꯃꯣꯏꯁꯤꯁꯦ ꯑꯩꯈꯣꯏꯒꯤ ꯍꯤꯗꯥꯛ ꯀꯥꯞꯇꯣꯏꯅꯦꯕ ꯑꯗꯨꯃꯥꯏꯅ ꯍꯤꯗꯥꯛ ꯀꯥꯞꯄ ꯃꯇꯥꯡꯗꯤ ꯅꯨꯡꯉꯥꯏ ꯑꯗꯨꯕꯨ
ꯎꯝ
ꯑꯩꯈꯣꯏꯒꯤ ꯀꯩꯅꯣꯒꯨꯝꯕ ꯍꯥꯏꯇꯥꯔꯦ ꯎꯀꯥꯏꯒꯨꯝꯕ ꯆꯤꯡꯕꯒꯤ ꯃꯇꯥꯡꯁꯤꯗꯤꯀꯣ ꯑꯗꯨꯝ ꯋꯥꯕ ꯃꯇꯥꯡꯅꯦꯕ ꯑꯗꯨꯅꯤꯗ ꯂꯧ ꯈꯔ ꯋꯥꯠꯂꯤꯌꯦ ꯍꯥꯏꯇꯥꯔꯦ
ꯎꯝ ꯈꯔꯗꯤ ꯋꯥꯂꯤꯕꯅꯤ ꯗ
ꯑꯥ ꯋꯥꯠꯂꯦ ꯋꯥꯠꯂꯦ ꯈꯔꯗꯤ
ꯎꯝ
ꯑꯗꯨꯒ ꯑꯩꯈꯣꯏꯒꯤꯅ ꯍꯥꯏꯌꯣ ꯍꯥꯏꯌꯣ
ꯐꯧ ꯊꯣꯛꯑꯒ ꯅꯨꯡꯉꯥꯏꯕ ꯍꯥꯏꯕꯗꯨꯅꯤ ꯎꯝ
ꯑꯥ ꯑꯥ ꯑꯩꯈꯣꯏꯒꯤ ꯃꯃꯥꯡ ꯆꯍꯤꯗ ꯊꯣꯛꯈꯤꯕ ꯆꯥꯡꯗꯣ
ꯑꯗꯨꯒꯤ ꯆꯥꯡꯗꯨꯗꯒꯤ ꯍꯦꯟꯅ ꯊꯣꯛꯅꯕꯅꯦꯕ ꯇꯧꯅꯩꯁꯦ ꯑꯩꯈꯣꯏꯒꯤ ꯑꯃ ꯍꯧꯖꯤꯛ ꯍꯤꯗꯥꯛ ꯑꯃ ꯑꯃ ꯄꯦꯁꯇꯤꯁꯥꯏꯠꯁ ꯑꯗꯨ ꯑꯗꯥ ꯂꯩꯔꯤꯕꯁꯤꯡꯁꯦ ꯍꯥꯞꯄ ꯀꯥꯟꯗꯗ ꯑꯩꯈꯣꯏꯒꯤ ꯐꯧꯁꯦ
ꯑꯩꯈꯣꯏꯒꯤ ꯍꯥꯔꯕꯨ ꯍꯥꯏꯕꯅꯤ ꯑꯃꯕꯨ ꯍꯥꯏꯕꯅꯦ ꯑꯗꯨꯗ ꯍꯥꯞꯄꯤꯅꯦꯕ ꯑꯗꯨ ꯍꯥꯞꯄꯁꯦ ꯑꯩꯈꯣꯏꯒꯤ ꯌꯥꯝꯅ ꯍꯥꯞꯇꯅꯕ ꯑꯩꯈꯣꯏꯒꯤ ꯍꯛꯆꯥꯡꯗꯁꯨ ꯁꯣꯛꯇꯅꯕ ꯃꯗꯨꯗꯒꯤ ꯈꯔ ꯍꯦꯟꯅꯁꯨ ꯊꯣꯛ ꯌꯥꯕ꯭ꯔꯥ ꯌꯦꯡꯒꯦ ꯑꯗꯨꯃꯥꯏꯅ ꯇꯧꯅꯔꯤꯅꯦꯕ ꯃꯌꯥꯝ ꯍꯥꯞꯄꯒ ꯐꯕ ꯉꯥꯟꯇ ꯃꯌꯥꯝ ꯁꯣꯛꯅꯩꯅꯤ ꯁꯣꯛꯑꯣꯣꯏ ꯍꯥꯏꯕꯗꯤ ꯂꯩꯕ ꯁꯣꯛꯇꯣꯏꯅꯦꯕ ꯑꯗꯨꯕꯨ ꯑꯗꯨꯕꯨ ꯌꯦꯡꯉ ꯌꯦꯡꯉ
ꯑꯗꯨꯕꯨ ꯌꯦꯡꯉ ꯌꯦꯡꯉꯒ ꯍꯥꯏꯇꯥꯔꯦ ꯑꯗꯨꯃꯥꯏꯅ ꯇꯧꯗꯣꯏꯅꯦꯕꯀꯣ ꯎ
ꯑꯗꯣ ꯑꯗꯨꯃꯥꯏꯅ ꯂꯩꯔꯦ ꯇꯧꯔꯤꯁꯦ ꯍꯧꯖꯤꯛ ꯐꯧ ꯀꯩꯀꯩ
ꯑꯩ
ꯑꯩꯈꯣꯏꯒꯤ ꯂꯧ ꯌꯩꯕꯒꯤ ꯃꯇꯥꯡꯒꯁꯤꯗꯤꯀꯣ ꯑꯁ ꯑꯩꯈꯣꯏꯒꯤ ꯋꯥꯕꯅꯦ ꯑꯗꯨꯒ ꯑꯩꯈꯣꯏꯒꯤ ꯊꯣꯛꯄꯒꯤ ꯀꯩꯅꯣꯒꯁꯦ ꯎꯔꯀꯥꯟꯗꯗꯤꯀꯣ ꯕꯣꯔꯥꯒꯁꯦ ꯑꯁ ꯋꯥꯈꯜꯒꯗꯤ ꯅꯨꯡꯉꯥꯏꯈ꯭ꯔꯕ ꯀꯣ
ꯑꯗꯨꯗ ꯅꯨꯡꯉꯥꯏꯕꯩ ꯋꯥꯅꯦꯕ
ꯎꯝ
ꯐꯧ ꯎꯔꯒ
ꯑꯥ ꯐꯧ ꯎꯔꯀꯥꯟꯗꯨꯗ ꯑꯩꯈꯣꯏꯒꯤ ꯑꯃ ꯕꯣꯔꯥꯗꯒ ꯍꯥꯜꯂꯒ ꯊꯣꯛꯑꯦ ꯍꯥꯏꯕꯒꯤ ꯃꯇꯥꯡꯗꯣ ꯍꯥꯏꯗꯤ ꯑꯦ ꯁꯤꯃ ꯁꯨꯃꯥꯏꯅ ꯊꯣꯛꯑꯦ ꯅꯨꯡꯉꯥꯏꯕꯅꯦ
ꯁꯤꯃ ꯅꯨꯡꯉꯥꯏꯕꯅꯦ ꯑꯩ ꯉꯥꯡꯉꯁꯤ ꯇꯥꯕ꯭ꯔ
ꯇꯥꯏꯌꯦ ꯇꯥꯏꯌꯦ ꯇꯥꯗꯕ꯭ꯔꯣ ꯑꯩꯅ ꯉꯥꯡꯕꯗꯤ
ꯍꯜꯂꯣ
ꯍꯥꯎ ꯇꯥꯏꯌꯦ
ꯑꯩꯅ ꯉꯥꯡꯕ ꯁꯨꯡꯇꯥ ꯇꯥꯕꯤꯗꯦ ꯅꯪꯗꯤ
ꯍꯣ ꯇꯥꯏ ꯇꯥꯏ ꯇꯥꯏ
ꯐꯔꯦ ꯇꯥꯔꯗꯤ
ꯑ
ꯀꯩꯅꯣ ꯅꯦꯠ ꯌꯥꯝ ꯅꯨꯡꯉꯥꯏꯇꯕ꯭ꯔꯥ ꯀꯩꯅꯣꯝ ꯇꯧꯈꯠꯂꯛꯑꯦ
ꯑ ꯅꯦꯠꯁꯦ ꯍꯧꯖꯤꯛꯀꯥꯟꯁꯦ ꯈꯔ ꯅꯨꯡꯉꯥꯏꯕꯗꯤ ꯋꯥꯠꯂꯦ ꯑꯈꯣꯏꯒꯤ ꯑꯥ ꯅꯦꯠꯋꯥꯛꯁꯦ ꯀꯥꯔꯝꯕꯗꯒꯤ ꯑꯈꯣꯏꯒꯤ ꯁꯠ ꯂꯥꯎꯅ ꯍꯟꯊꯈꯤꯕ ꯑꯗꯨꯗꯒꯤ ꯁꯠ ꯂꯥꯎꯅ ꯑꯈꯣꯏꯒꯤ ꯃꯁꯥ ꯃꯊꯟꯇ ꯃꯨꯠꯈꯤꯕ ꯍꯥꯏꯇꯥꯔꯦ ꯑꯗꯨꯃꯥꯏꯅ ꯌꯥꯝ ꯇꯧꯋꯦ ꯅꯦꯠꯋꯥꯛ ꯌꯥꯝ ꯅꯨꯡꯉꯥꯏꯇꯕ
ꯆꯥꯎ
ꯍꯣꯏ ꯑꯗꯨꯗꯗꯤ ꯃꯩꯒ ꯄꯨꯠꯄ ꯄꯨꯠꯄꯒ ꯇꯧꯗ꯭ꯔꯣ
ꯃꯩꯗꯤ ꯇꯧꯗꯤ ꯃꯩꯗꯤ ꯌꯥꯝ ꯅꯨꯡꯉꯥꯏ ꯁꯤꯗꯗꯤ ꯃꯨꯠꯇꯦꯕ ꯁꯨꯡꯃꯨꯠ
ꯑꯈꯣꯏ ꯁꯥꯏꯁꯤꯗꯤ ꯃꯩ ꯄꯣꯠꯁ ꯍꯥꯞꯄꯒ ꯌꯥꯝ ꯁꯦꯝꯕꯒꯤ ꯇꯧꯅꯔꯤꯑꯕ ꯑꯗꯨꯗꯨꯅ ꯅꯨꯡꯊꯤꯟ ꯆꯨꯞꯄꯁꯦ ꯑꯈꯣꯏꯒꯤ ꯁꯥꯕ ꯍꯥꯏꯗꯤ ꯅꯨꯡꯗꯥꯡꯗ ꯑꯈꯣꯏꯒꯤ ꯑ ꯍꯥꯏꯗꯤ ꯌꯥꯝ ꯊꯦꯡꯖꯜꯂꯛꯑꯗꯤ ꯇꯕ ꯉꯥꯍꯥꯛꯇꯪꯒ ꯃꯨꯠꯄꯤꯕꯑꯣꯏꯗꯤ ꯐꯕ ꯑꯈꯣꯏꯒꯤ ꯀꯣ ꯆꯥꯛ ꯆꯥ ꯂꯣꯏꯔꯛꯄꯩ ꯑꯣꯏꯔꯁꯨ ꯑꯗꯨꯃꯥꯏꯅ ꯅꯠꯇ꯭ꯔ ꯆꯥꯛ ꯆꯥꯏ ꯃꯅꯨꯡ ꯉꯥꯍꯥꯛꯇꯪ ꯃꯨꯠꯄꯤꯔꯁꯨ ꯑꯗꯨꯅ ꯇꯣꯉꯥꯟꯕ ꯑꯃꯅꯦ ꯍꯣꯏ ꯅꯨꯡꯊꯤꯟꯗꯕꯨ ꯃꯨꯠꯂꯁꯨ ꯍꯥꯏꯗꯤ ꯉꯥꯍꯥꯛꯇꯪ ꯃꯨꯠꯄꯤꯌꯣꯕ ꯑꯗꯨꯁꯨ ꯅꯠꯇꯦ ꯁꯥꯒ꯭ꯔꯕꯗꯨꯗ ꯑꯈꯣꯏꯒꯤ ꯃꯩꯁꯤ ꯐꯅ ꯀꯨꯏꯅ ꯃꯨꯠꯈ꯭ꯔꯅꯤꯕ ꯑꯗꯨꯅ ꯂꯩꯐꯝ ꯈꯪꯗꯕꯤ ꯇꯧꯕꯗꯣ ꯑꯗꯨꯅꯦꯕ ꯇꯧꯔꯤꯁꯦ
ꯎꯝ ꯃꯥꯅꯦ ꯁꯥꯕꯅꯤꯅ ꯍꯨꯖꯤꯛꯁꯦ ꯃꯩ ꯌꯥꯎꯗ꯭ꯔꯗꯤ ꯑꯁ ꯌꯥꯔꯣꯏ ꯁꯤꯗꯤ ꯍꯥꯏꯗꯤ ꯐꯦꯟ ꯅꯨꯡ ꯑꯝ ꯊꯥꯗ꯭ꯔꯗꯤꯀꯣ ꯅꯨꯡꯗꯥꯡ ꯇꯨꯝꯕꯅ ꯑꯃꯨꯛ ꯃꯈꯜ ꯑꯝꯅꯦꯕ ꯊꯣꯡꯅꯥꯎ ꯅꯨꯡ ꯀꯩꯀꯩ ꯅꯨꯡꯁꯤꯠ ꯅꯨꯡꯁꯥ ꯈꯔ ꯆꯪꯍꯜꯂꯒ ꯑꯁ ꯅꯨꯡꯊꯤꯟꯒꯨꯝꯕꯁꯤꯗꯤ ꯁꯦꯠ ꯌꯩꯁꯤꯜꯂꯒ ꯌꯥꯗꯦ ꯀꯩꯅꯣꯝ ꯇꯧꯋꯦ ꯁꯤ ꯎꯐꯨꯟꯅꯤ ꯅꯥꯏꯁꯤꯁꯨ ꯈꯪꯗꯦꯅꯦ ꯐꯠꯇꯕ ꯑꯣꯏꯅ ꯀꯩꯅꯣ ꯇꯧꯁꯤꯟꯕꯒꯤ ꯑꯁ ꯈꯅꯥꯎ ꯅꯨꯡꯂꯥꯎ ꯅꯥꯕꯤ ꯈꯣꯠꯄꯤ ꯑꯗꯩ ꯏꯁꯤꯡ ꯊꯛꯅꯤꯡꯉꯦ ꯄꯨꯡ ꯊꯥꯛ ꯊꯛ ꯇꯧꯔꯅꯤ ꯑꯌꯤꯡꯕꯅꯤ ꯈꯪꯗꯦ ꯑꯃꯅꯤ ꯈꯪꯗꯦ ꯗꯨꯡ ꯑꯅꯥꯕ ꯊꯦꯝꯕꯤꯅꯤ ꯇꯧꯔꯤꯁꯤ
ꯎꯝ ꯍꯧꯖꯤꯛ ꯊꯕꯛ ꯑꯃ ꯆꯠꯂꯨ ꯃꯇꯝꯗ ꯑꯈꯣꯏꯒꯤ ꯏꯐꯨꯜ ꯋꯥꯐꯨꯜꯁꯦ ꯑꯈꯣꯏꯒꯤ ꯆꯪꯗꯕꯗꯤ ꯌꯥꯎꯗ꯭ꯔꯦ ꯌꯥꯗ ꯑꯣꯏꯔꯣ ꯑꯃꯗ ꯑꯣꯏꯔꯣꯀꯣ ꯍꯧꯖꯤꯛꯁꯦ ꯁꯥꯕꯒꯤ ꯍꯨꯃꯥꯡꯒ ꯊꯣꯛꯄꯅꯦ ꯏꯐꯨꯜꯗꯨꯁꯨ ꯑꯗꯨꯝ ꯄꯛ ꯁꯤꯟꯕꯒ ꯅꯥꯇꯩ ꯑꯝꯗꯤ ꯆꯥꯗ꯭ꯔꯦ ꯍꯧꯖꯤꯛꯀꯥꯟꯁꯦ
ꯆꯔꯗ꯭ꯔꯦꯅꯦ ꯅꯥꯇꯩ
ꯑꯗꯨꯝꯅꯦ ꯁꯤꯁꯦ ꯑꯈꯣꯏꯒꯤ ꯁꯦꯝꯃꯤꯅꯦꯅ ꯑꯗꯨꯝ ꯁꯦꯝꯃꯤ ꯀꯣ ꯂꯝꯕꯤ ꯁꯦꯝꯃꯤꯅꯦꯅꯗꯤ ꯑꯗꯨꯝ ꯁꯦꯝꯕ ꯑꯗꯒꯤ ꯑꯩꯈꯣꯏꯒꯤ ꯂꯧꯗꯒꯤ ꯊꯣꯛꯂꯛꯄ ꯑꯣꯏꯔꯣ ꯑꯩꯈꯣꯏꯒꯤ ꯏꯟꯖꯤꯟ ꯑꯩꯈꯣꯏꯒꯤ ꯂꯧ ꯑꯩꯈꯣꯏꯒꯤ ꯀꯩ ꯍꯥꯏꯇꯥꯔꯦ ꯈꯥꯎꯔꯨꯕꯒꯤ ꯍꯥꯏꯒꯗ꯭ꯔꯥ ꯑꯩꯈꯣꯏꯒꯤ ꯀꯩꯅꯣ ꯇꯧꯔꯨꯕꯒꯤ ꯈꯥꯎꯕ ꯍꯥꯏꯕ꯭ꯔꯥ ꯀꯔꯤ ꯅꯠꯇꯦ ꯈꯥꯎꯕ ꯅꯠꯇꯦ
ꯏꯟꯖꯤꯟ ꯀꯩꯅꯣ ꯊꯧꯔ ꯑꯩꯈꯣꯏꯒꯤ ꯀꯣ ꯇ꯭ꯔꯦꯛꯇꯔꯅ ꯀꯩꯅꯣ ꯊꯧꯔꯨꯕꯒꯤ ꯑꯍꯥꯟꯕꯒꯤ ꯑꯩꯈꯣꯏꯒꯤ ꯈꯣꯏꯗꯣꯛꯄ ꯍꯥꯏꯕ꯭ꯔꯥ ꯀꯩꯅꯣ ꯑꯗꯨꯒꯤ ꯇꯧꯕꯒꯤ ꯂꯩ ꯕꯥꯥꯛ ꯑꯣ ꯀꯔꯤ ꯍꯣ ꯍꯥꯏꯇꯥꯔꯦ
ꯎ
ꯍꯦꯛꯇ ꯂꯝꯕꯤꯁꯦ ꯑꯗꯨꯅꯁꯨ ꯂꯣꯏꯕ ꯑꯗꯒꯤ ꯀꯟꯅ ꯊꯧꯔꯦꯅ ꯒꯥꯔꯤ ꯑꯆꯧꯕꯅ ꯑꯃꯨꯛ ꯈꯔ ꯐꯕ
ꯑꯗꯨꯒ ꯒꯥꯔꯤ ꯃꯆꯥꯗ ꯑꯣꯏꯔꯗꯤ ꯂꯩꯈꯣꯝꯗꯨꯅ ꯈꯔ ꯅꯥꯟꯕ ꯑꯣꯏꯔꯝꯃꯗꯤ ꯃꯊꯛꯇ ꯇꯛ ꯇꯧꯔ ꯍꯥꯏꯔꯦ ꯑꯗꯨ ꯁꯤꯠꯄꯁꯨ ꯌꯥꯎꯔꯤꯅꯦꯕ ꯑꯗꯨꯅ ꯍꯥꯏꯇꯥꯔꯦ ꯌꯦꯡꯉ ꯌꯦꯡꯉ ꯊꯧꯗꯕꯁꯨ ꯌꯥꯗ ꯑꯗꯨꯗꯒꯤ ꯂꯧꯁꯨ ꯎꯕꯗ ꯊꯧꯗꯕꯗꯤ ꯀꯔꯥꯏ ꯍꯥꯏꯗꯤ ꯂꯧ ꯃꯔꯛꯇ
ꯍꯥꯏꯗꯤ ꯊꯧꯖꯤꯜꯂꯒ ꯌꯨꯝꯗꯒꯤꯩ ꯀꯃꯥꯏꯅ ꯐꯥꯎꯔ ꯆꯠꯀꯅꯤ ꯐꯥꯎꯐꯝꯗꯩ ꯕꯣꯏꯗꯤ ꯇꯣꯉꯥꯟꯅꯦ ꯕ ꯅꯠꯇꯕꯅꯤꯅ ꯂꯝꯕꯤꯁꯤꯗ ꯃꯌꯥꯝ ꯆꯠꯂꯦ ꯑꯗꯨꯅ ꯑꯗꯨꯗꯣ ꯅꯨꯡꯁꯥꯅ ꯐꯨꯔꯀꯥꯟꯗꯨꯗ ꯑꯩꯈꯣꯏꯒꯤ
ꯏꯐꯨꯜ ꯑꯃꯨꯛ ꯑꯣꯜꯂꯅꯤ ꯑꯩꯈꯣꯏꯒꯤ ꯃꯀꯨꯞ ꯃꯀꯨꯞ ꯒꯥꯔꯤꯅ ꯊꯧꯅꯒꯤ ꯃꯌꯥꯝ ꯊꯦꯡꯕ ꯊꯦꯡꯕꯗꯨꯅ ꯏꯐꯨꯜ ꯑꯃꯨꯛ ꯑꯣꯜꯂꯅꯤ ꯑꯗꯨꯗꯨꯅ ꯑꯃꯨꯛ ꯃꯥꯏꯗ ꯑꯃꯨꯛ ꯄꯛꯁꯟꯕꯅꯦ ꯀꯔꯤ ꯑ ꯂꯣꯏꯕꯤꯅꯦ ꯍꯧꯖꯤꯛꯁꯦ